ꯍꯜꯂꯣ ꯍꯜꯂꯣ ꯇꯥꯔꯕꯣ ꯐꯔꯛꯇꯥꯌꯦ ꯃꯥꯏꯁꯤꯗꯤ ꯍꯂꯣ ꯇꯥꯕ꯭ꯔꯣ
ꯑꯥ ꯀꯥꯏꯦ
ꯅꯪꯒꯤꯗꯣ ꯃꯥꯥꯏꯛꯇꯣ ꯈꯤꯇꯪ ꯅꯨꯡꯉꯥꯏꯇꯕ ꯃꯥꯜꯂꯤꯅꯦ
ꯔꯨꯕꯣꯠ ꯀꯃꯥꯜꯂꯤꯅꯦ
ꯑꯩꯔꯣ
ꯍꯣꯏ ꯑꯩꯉꯣꯡꯗ ꯑꯩꯉꯣꯡꯗ ꯅꯦꯠ ꯆꯞꯄꯀꯤ
ꯑ
ꯑꯩ ꯅꯪ ꯍꯥꯟꯅ ꯒ꯭ꯔꯨꯞꯀꯤꯗꯨꯗ ꯊꯥꯒꯠꯄꯗꯨꯗ ꯇꯧꯋꯦ ꯇꯧꯔꯛꯑꯝꯕꯅꯦ ꯑꯗꯣ ꯃꯤꯅ ꯇꯧꯒ ꯃꯥꯜꯂꯦ ꯑꯗꯨꯅ ꯑꯩꯁꯨ ꯃꯦꯁꯦꯖꯇꯣ ꯑꯗꯨꯝ ꯂꯩꯍꯕꯗꯣ ꯅꯨꯡꯉꯥꯏ ꯑꯗꯨꯝ ꯍꯧꯖꯤꯛꯁꯦ ꯐꯥꯝꯃꯤꯕꯅꯤ ꯃꯣꯟꯗꯔꯌꯪ ꯁꯒꯠ ꯁꯒꯠ ꯁꯒꯠꯂꯒ
ꯑꯥ
ꯐꯝꯃꯤꯕꯅꯦ
ꯑꯣ ꯑꯣ
ꯐꯥꯝꯃꯤ ꯐꯝꯃꯦ
ꯑꯗꯣ ꯁꯥꯎꯅꯤꯡꯗ꯭ꯔꯣ ꯅꯪ
ꯑ ꯆꯞꯈ꯭ꯔꯦ ꯑꯃꯨꯛ ꯍꯜꯂꯣ
ꯑꯩꯒꯤꯗꯤ ꯐꯩꯅ ꯇꯥꯏꯌꯦ ꯇꯥꯏꯌꯦ
ꯑꯣ ꯍꯧꯖꯤꯛ ꯍꯧꯖꯤꯛ ꯈꯔ ꯐꯔꯃꯔꯦ ꯈꯔ ꯐꯥꯔꯝꯃꯔꯦ ꯇꯥꯔꯕ꯭ꯔꯣ
ꯎꯝ ꯇꯥꯏꯌꯦ ꯇꯥꯏꯌꯦ ꯑꯗꯨꯝ ꯍꯥꯏ
ꯑ ꯅꯪ ꯀꯩ ꯍꯥꯏꯔꯝꯃꯤꯅꯣ
ꯑꯗ ꯉꯁꯤꯗꯤ ꯑꯗꯨꯝ ꯂꯩꯕ꯭ꯔꯥ
ꯍꯥꯏꯗꯤ
ꯉꯁꯤꯗꯤꯀꯣ
ꯑꯣ
ꯑꯗꯨꯝ ꯂꯩꯕ꯭ꯔꯥ
ꯅꯪ ꯈꯋꯥꯥꯏ ꯌꯥꯔ ꯁꯤꯅꯦ
ꯑꯥ
ꯅꯪ ꯈ꯭ꯋꯥꯏꯗ ꯌꯥꯝ ꯅꯨꯡꯁꯤꯌꯦꯕ
ꯑꯩ ꯎꯝ ꯑꯔꯝꯒꯅꯦ
ꯀ꯭ꯌꯨꯠ ꯇꯥꯏ ꯍꯥꯏꯕꯅꯤꯗ ꯈꯔ ꯃꯆꯦꯠ ꯃꯆꯦꯠ ꯋꯥꯠꯄꯗꯣ
ꯎꯝ ꯑꯩꯅ ꯇꯧꯒꯦꯅ ꯇꯧ ꯇꯥꯎꯕ
ꯌꯥꯏ ꯌꯥꯏ ꯌꯥꯏ ꯇꯧ ꯇꯧ ꯇꯧ ꯉꯁꯤ ꯉꯁꯤ ꯁꯦ ꯎꯝ ꯑꯗꯨꯝ ꯅꯨꯡꯉꯥꯏ ꯑꯗꯨꯝ ꯅꯨꯡꯉꯥꯏ ꯑꯦꯛꯖꯥꯝ ꯂꯩꯅ ꯑꯗꯨꯝ ꯅꯨꯡꯉꯥꯏꯈꯤ
ꯑꯥ ꯊꯥꯖꯗꯦꯗ ꯑꯩꯕꯨ ꯀꯣꯜ ꯇꯧꯕꯒꯤ ꯅꯨꯡꯉꯥꯏꯕ ꯃꯥꯜꯂꯦ
ꯑꯗꯨ ꯑꯗꯨ ꯑꯣꯏꯕꯁꯨ ꯈꯪꯕꯣꯟꯟꯇꯦ
ꯎꯝ ꯑꯩꯔꯝꯒꯅꯤ
ꯑꯣ ꯍꯣꯏꯅꯦ ꯅꯪ ꯍꯥꯏꯕꯗꯨꯅ ꯑꯣꯏꯍꯜꯂꯒꯦꯅꯦ
ꯀꯦꯗ꯭ꯔꯃꯤꯅ
ꯑꯩꯗꯤ ꯃꯁꯥꯏ ꯍꯥꯏꯗꯤ ꯀꯣꯜ ꯇꯧꯔꯒ ꯂꯩꯌꯦ ꯑꯩ ꯑꯩꯗꯤ
ꯅꯪꯅ ꯑꯩꯉꯣꯟ ꯅꯪꯅ ꯑꯩꯉꯣꯟ ꯀꯣꯜ ꯇꯧꯋꯦ
ꯑ ꯑꯩ ꯅꯠꯇꯦ ꯅꯪꯕꯨ ꯇꯥꯎ ꯀꯃꯥꯏꯅ ꯍꯥꯏꯁꯤꯔꯥ
ꯏꯪꯂꯤꯁꯇ ꯍꯥꯏꯒꯦꯁꯨ ꯀꯥꯏꯗꯦꯅꯦ ꯑꯇꯩ ꯑꯃꯇꯪꯕꯣ
ꯌꯥꯗꯦ
ꯌꯥꯗꯦꯀꯣ ꯃꯥꯅꯤ ꯃꯥꯅꯤ ꯅꯪ ꯍꯥꯏꯅꯤꯡꯉꯁꯦ ꯅꯪꯅ ꯉꯁꯥꯏꯗꯩ ꯑꯩ ꯀꯣꯜ ꯇꯧꯕ ꯉꯥꯏ ꯁꯤꯔ ꯅꯠꯇ꯭ꯔꯣ
ꯍꯣꯏꯕ
ꯑꯗꯨ ꯅꯪ ꯉꯥꯏꯕꯗꯨꯗꯅꯦ
ꯑꯝ
ꯒ꯭ꯔꯨꯞ ꯒ꯭ꯔꯨꯞꯇꯨꯗ ꯃꯣꯏ ꯑꯁꯨꯝ ꯍꯥꯏꯅꯕꯗ ꯑꯩꯗꯤ ꯅꯪꯁꯦ ꯃꯤꯅ ꯀꯣ ꯇꯧꯈ꯭ꯔꯦꯖꯥꯠꯂꯥ ꯍꯥꯏꯅ ꯈꯟꯕ ꯊꯋꯥꯏ ꯅꯨꯡꯉꯥꯏꯇꯅ ꯂꯩꯔꯨꯔꯕꯅꯦ
ꯑ ꯑꯩꯁꯨ ꯄ꯭ꯔꯌꯦꯡ ꯇꯧꯒꯦꯅ ꯇꯧꯕꯅꯦ
ꯄ꯭ꯔꯦꯡ ꯇꯧꯋꯦꯅ
ꯎꯝ
ꯀꯅꯥ ꯄ꯭ꯔꯦꯡ ꯇꯧꯒꯦ ꯍꯥꯏꯕ
ꯅꯪꯉꯣꯟꯗ
ꯑꯁ ꯁꯤꯕꯨ ꯋꯥꯅꯦ ꯍꯥꯏꯅ ꯃꯇꯨꯡ ꯃꯇꯥꯡ ꯇꯧꯅꯨꯀꯣ ꯑꯩ ꯌꯥꯝ ꯅꯨꯡꯉꯥꯏꯇꯦ
ꯇꯧꯒꯅꯤ ꯈꯔ ꯈꯔ ꯇ ꯔꯈꯅꯤ
ꯇꯧꯗ ꯇꯧꯗꯥ
ꯉꯁꯤ ꯑꯦꯛꯖꯥꯝ ꯊꯣꯛꯍꯟꯅꯤꯡꯉꯥꯏꯕ꯭ꯔꯣ
ꯑꯁ ꯑꯦꯛꯖꯥꯝꯒꯤꯕꯨ ꯑꯩꯅꯤ ꯀꯩꯗꯧꯔꯒ
ꯑꯁ ꯃꯃꯩ ꯃꯩ ꯇꯥꯕꯅꯦ ꯑꯦꯖꯥꯝꯗ
ꯑ ꯃꯤꯉꯣꯟꯗꯗꯤ ꯁꯤꯟꯗꯩꯀꯣ ꯑꯗꯨ ꯑꯣꯏꯔꯁꯨ
ꯁꯤꯗꯦꯗ
ꯎꯝ ꯐꯖꯕ ꯋꯥꯗꯦ
ꯁꯤꯟꯒꯅꯣ ꯍꯥꯏꯔꯣ
ꯑ ꯁꯤꯃꯟ ꯐꯠꯇꯦꯅꯥ
ꯑꯗꯨꯗꯤ ꯑꯩꯅ ꯑꯩꯅ ꯃꯤꯉꯣꯟꯗ ꯁꯤꯟꯈꯤꯕ ꯃꯌꯥꯝꯗꯣ ꯍꯣꯔꯦꯟ ꯑꯣꯖꯥꯗ ꯀꯛꯈꯣ ꯍꯥꯏꯕ ꯁꯥ ꯁꯥ ꯑꯗꯨ ꯑꯗꯨꯗꯨ ꯀꯁꯗ ꯑꯩꯃꯗꯤ ꯁꯤꯜꯂꯦ ꯑꯗꯨ ꯀꯛꯈꯣꯛ ꯀꯥꯏꯅ
ꯑ ꯅꯪ ꯅꯪꯅ ꯍꯩꯒꯦ ꯍꯥꯏꯕꯗꯣ ꯑꯩ ꯊꯥꯖꯗꯦ ꯑꯩꯉꯣꯟꯗ ꯄꯤꯔꯛꯑꯣ ꯑꯩ ꯇꯧꯒꯦ
ꯑꯁ ꯌꯥꯔꯣꯏꯗ ꯑꯩꯈꯣꯏ ꯑꯩꯈꯣꯏ ꯑꯣꯖꯥꯗꯤ ꯅꯪ ꯇꯧꯕ ꯌꯥꯔꯣꯏꯗ
ꯑ ꯌꯥꯏ ꯌꯥꯏ ꯃꯥꯒꯤ ꯃꯆꯩꯅꯦ ꯍꯥꯏꯔꯒ ꯃꯥꯒꯤ ꯃꯆꯩꯅꯦ ꯍꯥꯏꯔꯒ ꯇꯧ ꯇꯒꯦ
ꯃꯁ ꯌꯥꯏꯗꯦꯕ
ꯑꯪ
ꯑꯁ ꯑꯗꯨꯗꯤꯗꯤ ꯃꯥꯥꯏꯇꯦ
ꯑꯗꯨꯗꯤ ꯀꯃꯥꯏ ꯍꯥꯏꯗꯣꯏ ꯅꯪꯒꯤ ꯅꯨꯄꯤ ꯍꯥꯏꯌꯦ ꯍꯥꯏꯌꯔꯥ ꯑꯗꯨꯗꯤ
ꯎꯝ ꯑ ꯀ ꯀꯅ ꯂꯥꯛꯀꯣꯏꯁꯤ ꯌꯥ
ꯅꯤꯡꯉꯥꯏꯇ ꯉ ꯑꯗꯨ ꯑꯣꯏꯕꯒꯤ ꯅꯪꯒꯤ ꯅꯠꯆꯩ ꯍꯥꯏꯔꯛꯀꯦ
ꯃꯥꯅꯦ ꯃꯥꯅꯦ ꯍꯥꯏ ꯌꯥ ꯑꯗꯨꯒꯒ ꯃꯥꯇꯣ ꯂꯣꯏ ꯀꯥꯍꯜꯂꯣ ꯑꯗꯨ ꯑꯩ ꯍꯦꯛ ꯐꯦꯜ ꯇꯥꯔꯕ ꯑꯩꯗꯤ ꯑꯩꯗꯤ ꯇꯥꯏꯅꯕꯤꯅꯦ ꯑꯩꯗꯤ ꯑꯗꯨꯝ ꯇꯥꯏꯅꯕꯤꯅꯦ ꯅ ꯑꯩꯉꯣꯟꯗ ꯐꯦꯜ ꯇꯥꯁꯦ
ꯅꯪ ꯅꯪꯅ ꯅꯪꯅ ꯉꯁꯥ ꯍꯥꯏꯌꯦ ꯍꯥꯏ ꯗꯤ ꯑꯗꯨꯝ ꯀꯥꯞꯈ꯭ꯔꯣꯅ ꯅꯪꯅ ꯍꯥꯏꯒꯦꯅ ꯍꯥꯏꯕ ꯅꯠꯇ꯭ꯔꯣ
ꯑꯩꯗꯤ ꯅꯉꯣꯟꯗ ꯐꯥꯒꯤ ꯇꯧꯒꯅꯤ
ꯐꯥꯒꯤ ꯇꯧꯕ ꯅꯠꯇꯦ ꯍꯧꯖꯤꯛ ꯐꯥꯒꯤ ꯇꯧꯕ
ꯔꯤꯅꯦꯅꯤꯅꯦ ꯦ ꯀ ꯀꯣ ꯀꯣ
ꯅꯟ ꯀꯅꯥ ꯂꯕ ꯂꯩ ꯂꯩꯕ꯭ꯔꯥ
ꯆ ꯀꯗꯤ ꯀ ꯂꯒ ꯂꯒꯂ ꯏ
ꯑꯩꯗꯤ ꯅꯪ ꯑꯩꯗꯤ ꯅꯨꯄꯤꯒ ꯃꯈꯣꯟ ꯇꯥꯏꯅꯦ
ꯑ ꯑꯩꯒꯤ ꯁꯤꯇꯥ ꯁꯤꯇꯥꯒꯣ
ꯍ
ꯑꯩꯁ
ꯅꯪꯒꯤ ꯁꯥꯏꯒ꯭ꯔꯥ
ꯑ ꯑꯩ ꯁ ꯆꯦ ꯇꯔ ꯀꯂꯥ ꯀꯂꯥꯀꯔ ꯇꯥꯏꯣ
ꯅꯪꯒꯤ ꯅꯪꯒꯤ ꯐꯣꯟ ꯄꯨꯔꯒ ꯍꯥꯏꯌꯣ ꯇꯥꯗꯦ ꯆꯠ ꯄꯨ꯭ꯔꯣ
ꯀꯩꯅꯣꯩꯅ ꯄꯤꯈꯥꯎꯗ ꯍꯥꯞꯈꯤꯕ ꯑꯗꯨꯏꯅꯦ
ꯑꯦ ꯑ ꯅꯉꯣꯟꯗ ꯍꯥꯞꯄꯣ ꯍꯥꯏꯕ꯭ꯔꯥ
ꯁꯔꯤ ꯁꯔꯤ ꯁꯔꯤ ꯍꯥꯄꯣꯏ ꯍꯥꯄ ꯍꯥꯣꯏ
ꯑꯗꯨꯃꯥꯏ
ꯆꯥꯛꯊꯣꯡꯉꯕꯣ ꯇꯧꯔꯣꯏ ꯇꯧꯔꯣꯏ ꯇꯧꯔꯣꯏ
ꯊꯣꯡ꯭ꯔꯤ ꯀꯅꯥ ꯊꯣꯡꯦ ꯑꯩꯗꯤ ꯎꯝ
ꯑꯁꯨꯛ ꯊꯦꯡꯉ ꯆꯥꯛ ꯊꯣꯡꯗ꯭ꯔꯤ ꯑꯣ ꯅꯪꯅꯒ ꯍꯥꯏꯗꯤ ꯅꯪꯅ ꯄꯨ ꯍꯥ ꯂꯩꯦꯗ
ꯎꯝ ꯌꯥꯗꯦ
ꯑꯗ ꯀꯩ ꯊꯣꯛꯅꯤꯗꯤ ꯈꯪꯉꯕꯣ
ꯍꯣꯏ
ꯀꯩ ꯀꯩ
ꯉꯁꯤ ꯉꯥ ꯊꯣꯡꯒꯦ
ꯉ ꯊꯒꯦꯔꯥ
ꯑꯣ
ꯑꯣ ꯅꯊ ꯇ ꯆꯥ ꯊꯅ ꯀꯕꯣ
ꯑꯠꯇ
ꯍꯥꯎ ꯍꯥꯎ ꯑꯣ ꯊ ꯍ ꯊ ꯊ ꯆꯕꯤ ꯇꯗꯦ
ꯑꯖꯥꯅꯤꯡꯕ꯭ꯔꯥ
ꯑ ꯅ ꯅꯨꯄꯤꯖꯦꯗꯤꯗꯝ ꯃꯥꯂꯦ ꯆꯥꯏꯗꯦ ꯆꯗꯦ
ꯆꯥꯅꯤꯡꯉꯗꯤ ꯅꯪ ꯅꯪꯅ ꯄꯩꯁꯥ ꯄꯨꯊꯣꯛꯔꯒ
ꯑꯣ ꯑꯣ ꯑꯩꯗꯤ ꯑꯩꯅ ꯀꯩꯅꯁꯒꯦ ꯍꯦꯒ ꯍꯥꯏꯗꯤ ꯑꯣ ꯑꯣ ꯊꯝꯕꯒ ꯊꯤꯂꯒ ꯍꯥꯏꯗꯃ ꯌꯦꯡꯉꯣꯟ ꯄꯤꯁꯥꯎꯊꯒ ꯍꯥꯏꯉ
ꯎꯄꯥꯏ ꯑꯥꯏꯇꯅꯥ ꯑꯩꯅ ꯀꯃꯥꯏ ꯑꯩꯅ ꯀꯃꯥꯏ ꯀꯃꯥꯏꯅ ꯄꯨꯊꯣꯛꯇꯣꯏꯅꯣ
ꯇꯒꯦ ꯍꯦꯗꯤ ꯄꯥꯏ ꯆ
ꯑꯦ ꯊꯣꯝꯕꯤꯒꯦ ꯍꯥꯏꯔꯤꯁꯤꯗꯤ
ꯑꯗꯨ ꯑꯩꯅ ꯁꯤꯗꯩ ꯂꯩꯔꯒꯦ ꯀꯃꯥꯏꯅ ꯊꯣꯡꯗꯣꯏꯒꯦ
ꯑꯗꯨ ꯑꯣꯏꯔꯁꯨ ꯑꯗꯨꯝ ꯊꯤꯜꯂꯛꯀꯦ ꯑꯩ ꯆꯣꯄꯔꯗꯔꯅ ꯇꯣꯡꯂꯒ ꯊꯤꯜꯂꯛꯀꯦ
ꯉ ꯉꯖꯦ ꯍꯥꯗꯅꯒꯗ ꯊꯜꯂꯒ ꯍ ꯒꯦ ꯑ ꯂꯏꯁꯤꯦ ꯁꯤꯅꯦꯕ ꯀꯣ ꯑꯗ ꯑ ꯑꯗꯨ ꯃꯉꯛꯇ
ꯍꯥꯥ ꯍꯥꯏꯣ ꯉ ꯍꯥꯟꯅ ꯍꯥꯏꯣ
ꯑꯣ ꯍꯥꯏꯦ ꯍꯥꯏꯦ ꯑꯩꯅ ꯍꯥꯏꯇꯅ ꯑꯩꯅꯁꯤ ꯆ ꯉꯗ ꯊꯁ ꯀꯥꯏ ꯀꯣꯂ ꯑꯣ
ꯅꯠꯇꯦ ꯑꯩꯕꯨ ꯂꯥꯎꯕ ꯂꯥꯛ ꯑꯣ ꯏꯊꯥꯟ ꯏꯊꯥꯟꯗꯗꯤ ꯑ ꯏꯊꯣꯟꯅꯗꯤ ꯆꯠꯄ ꯅꯨꯡꯉꯥꯏꯇꯦꯅ ꯏꯟꯅꯎꯅ ꯅꯨ ꯄꯤꯒ ꯂꯇ꯭ꯔꯦ
ꯇꯗꯤ ꯇꯥꯔꯁ ꯍꯥꯏꯒ ꯍꯩ ꯍꯧꯗ ꯈꯔꯦ ꯄꯠ ꯂꯥꯛ ꯌꯥꯎꯔꯛꯑꯣ ꯑꯗꯨ ꯅꯥꯄꯣꯛꯑꯣ ꯑꯗꯨꯗ
ꯎꯝ
ꯅꯣꯏꯣꯏ ꯅꯣꯏꯣꯏ ꯏꯗ ꯍꯥꯏꯌꯦꯨ ꯍꯣꯏ ꯑꯣꯏꯣꯏꯗꯤ ꯇꯧꯔꯤꯗ
ꯑꯥ
ꯄ ꯀꯥ ꯃꯥꯟꯗꯒꯤ ꯊꯥꯛꯇꯅꯤꯅꯦ
ꯍ ꯍꯧꯖꯤꯛ ꯀꯃꯟꯗꯨꯒꯤ ꯇꯥꯏꯞꯇ ꯇꯧꯒꯦ ꯑꯦ ꯅꯨꯡꯉꯥꯏꯕ꯭ꯔꯥ ꯅꯨꯡꯉꯥꯏꯇꯕ꯭ꯔꯥ ꯍꯥꯏꯕꯗꯣ ꯍꯌꯦꯡꯒꯦ
ꯑꯦ ꯑꯥꯗꯔꯤꯅꯤ ꯑꯩꯣꯏ ꯁꯣ ꯍꯦꯂꯤꯀꯣꯞꯇꯔꯁ
ꯍ
ꯅ ꯅꯣꯏꯔꯣꯝꯗ ꯆꯠꯅꯤ ꯈꯟꯕ꯭ꯔꯦ ꯈꯟꯗꯦ ꯑꯁ ꯌꯥꯈꯤꯗ꯭ꯔꯦꯅ
ꯑꯦ ꯀꯗꯥꯏ ꯇꯥꯎꯕꯅꯣ ꯅ ꯅꯪ ꯂꯥꯛꯅꯤꯡꯗꯦ ꯍꯥꯏꯕ ꯑꯩ ꯈꯪꯉꯦꯑꯦ ꯑꯗꯨꯃꯥꯏꯅ ꯀꯗꯥꯔ ꯇꯧꯔ ꯂꯥꯛꯅꯤꯡꯡꯗꯦ ꯍꯥꯏꯌꯦꯗꯤ ꯂꯥꯛꯅꯤꯡꯡꯗꯦ ꯍꯥꯏꯌꯣ
ꯑꯁ ꯑꯗꯨꯥꯏꯅ ꯍꯥꯏꯔꯗ
ꯑꯩꯈꯣꯏꯅꯤ ꯅꯪ ꯑꯗꯨꯃꯥꯏꯅ ꯇꯧꯔꯗꯤ ꯑꯩꯈꯣꯏꯅꯤ ꯇꯣꯛꯅꯔꯁꯦ
ꯎ ꯑꯦ ꯍꯥꯏꯐꯦꯗꯤꯤ ꯊꯨꯃꯟ꯭ꯔꯣ
ꯍꯥ
ꯅ ꯔꯦ ꯐ ꯑꯩ ꯂꯥꯛꯇꯕꯩꯕꯨ ꯑꯗꯨꯗꯥꯏ ꯇꯧꯍꯧꯅꯕ ꯍꯥꯏꯁꯨ
ꯑ ꯏꯦ ꯇ ꯁꯨꯅ
ꯁꯁ ꯅꯪꯅ ꯑꯗꯨꯅ ꯀꯥꯏꯗꯒꯤ ꯇꯝꯃꯨꯔꯤꯅ ꯏꯪꯒꯤꯠꯇ ꯈꯪꯗꯧꯒꯥꯏ
ꯑꯗꯨꯝ ꯈꯪꯉꯤꯅ
ꯅ ꯏꯝꯐꯥꯜꯗꯒ ꯀꯣꯂꯦꯖ ꯀꯥꯔꯝꯕ꯭ꯔꯣ
ꯑꯣ ꯀꯣꯂꯦꯖꯀꯗꯦ ꯍꯣꯁꯇꯌꯥꯗꯔ ꯑꯗꯨꯝ ꯂꯩ
ꯍꯧꯖꯤꯛ ꯍꯥꯏꯁꯦ
ꯍꯧꯖꯩ
ꯍꯧꯖꯤꯛ ꯍꯣꯁꯇꯦꯜ ꯂꯩꯌꯦꯕ
ꯍꯣꯏ
ꯅꯗꯤ ꯑꯉꯥꯡꯕ ꯆꯥꯅꯤꯅ ꯀꯁꯣ ꯏꯁꯦ
ꯍꯗꯣꯏꯔꯦ
ꯑꯗꯨꯗꯤ ꯀꯩ ꯇꯝꯃꯤ ꯍꯧꯁꯦ
ꯈꯔ ꯍꯥꯏꯅꯤꯡꯗꯦ ꯍꯥꯏꯗꯣꯛꯄ ꯅꯨꯡꯉꯥꯏꯇꯦ
ꯃꯥꯥꯏ ꯃꯥꯥꯏ ꯀꯥꯏꯗꯤ ꯀꯥꯏꯗꯗꯤꯗꯤ ꯍꯣꯁꯇꯦꯜꯗ ꯂꯩꯕ ꯔꯦꯟ ꯅꯠꯇꯕ
ꯍꯣꯏ ꯔꯍꯟꯒꯥ ꯂꯩꯕꯗꯣ ꯈꯔꯗꯤ ꯋꯥꯕ ꯑꯗꯨ ꯑꯣꯏꯕꯅꯦ
ꯑꯣ ꯃꯥ ꯑꯗꯨꯗ ꯑꯗꯨ ꯏ ꯍꯁꯦꯒꯤꯣ ꯍꯣꯏ ꯍꯣꯁꯇꯦꯜꯒꯤ ꯀꯩ ꯍꯥꯏꯇꯥꯔꯦ ꯆꯥꯅꯕ ꯊꯛꯉꯗꯤ ꯃꯁꯥ ꯑꯗꯨꯝ ꯊꯣꯛꯍꯧꯕꯣ ꯅꯠꯇ꯭ꯔꯥ ꯅꯣꯏ ꯅꯁꯥꯅ ꯑꯗꯨꯝ ꯇ ꯊꯣꯛꯍꯧꯕ
ꯑꯗꯨꯝꯅ ꯃꯣꯏꯅ ꯊꯣꯡ ꯑꯩꯈꯣꯏ ꯑꯩꯈꯣꯏꯅ ꯑꯗꯨꯝ ꯆꯥꯅꯤꯡꯕꯗꯣ ꯑꯩꯈꯣꯏꯅꯝ ꯊꯣꯡꯉꯦ
ꯑ
ꯃꯣꯏꯒꯤꯗꯤꯍꯥꯎ ꯎ ꯍꯥꯎꯗꯦꯗꯅ ꯑꯗꯨ ꯑꯣꯏꯕꯒꯤ
ꯅꯣꯏ ꯍꯣꯁꯇꯦꯜꯁꯦ ꯀꯥꯗ ꯃꯤ ꯑꯃꯃꯝꯂꯣ ꯅꯠꯇ꯭ꯔꯒ ꯃꯤ ꯀꯌꯥ ꯊ ꯑꯣꯒꯦ
ꯑꯣꯋꯦ
ꯑꯝ ꯇꯥꯔꯣ
ꯑ ꯇꯥꯏꯌꯦ
ꯅꯣꯏ ꯍꯁ ꯌ ꯑꯗꯨ
ꯍꯣꯏ
ꯀꯥꯗꯃꯤ ꯀꯌꯥ ꯊꯒꯦ ꯍꯥꯏꯕ
ꯃꯤ ꯃꯉꯥ ꯍꯥꯏꯔꯒ
ꯀꯥꯑꯝꯗ ꯃꯤ ꯃꯉꯥ
ꯎꯝ
ꯌꯥꯝꯃꯦ
ꯔꯨꯝ ꯆꯥꯎꯋꯦ ꯑꯗꯣ ꯆꯥꯎꯋꯦꯕ
ꯑꯠꯆꯥ ꯑꯠꯆꯥ ꯅꯪꯗꯤ ꯕꯣꯜ ꯏꯁꯄꯣꯔꯠ ꯌꯦꯡꯗ꯭ꯔꯣ ꯕꯣꯜꯒꯨꯝꯕ
ꯑꯩꯗꯤ ꯕꯣꯜ ꯌꯦꯟꯗꯦ ꯁꯥꯟꯅꯕ ꯁꯥꯟꯅꯕ ꯑꯣꯏꯅ ꯌꯦꯡꯉꯦ ꯧꯗꯤ ꯑꯗꯨꯝ ꯌꯦꯡꯕꯗꯣ ꯅꯪꯏꯇꯔ